ꯇꯥꯔꯦ ꯇꯥꯔꯦ
ꯎꯝ ꯀꯨꯀꯔꯒꯤ ꯃꯅꯅ ꯆꯠꯂꯦ ꯌꯥꯅ
ꯇꯥꯖꯔꯦ ꯇꯥꯖꯔꯦ ꯑꯁ ꯇꯂꯦ ꯑꯉꯥꯡ ꯃꯌꯥꯝꯁꯤꯒꯤ ꯕꯣꯏ ꯁꯤꯡꯁꯦ ꯑꯩꯅ ꯏꯗꯣꯏꯁꯦ ꯈꯟꯕꯗ ꯑꯩ ꯋꯥꯔꯦꯗ
ꯇꯧꯔꯛꯀꯅꯤ ꯅꯪꯗꯤ ꯑꯗꯨ ꯏꯔ ꯂꯣꯏꯔꯦ ꯑꯩꯈꯣꯏꯗꯤ ꯑꯁ ꯇꯧꯕꯣ ꯃꯌꯥꯝꯗꯣ ꯑꯩꯁꯦ ꯃꯌꯥꯝꯁꯨ ꯍꯧꯧꯋꯤ ꯃꯦꯝ
ꯀꯖꯦꯛꯅꯣ
ꯀꯣꯏꯁꯟ ꯑꯟꯁꯔ ꯄꯤꯈꯤꯕꯒꯤ ꯆꯦꯛ ꯇꯧꯗꯧꯕ ꯃꯌꯥꯝꯗꯣ ꯃꯣꯏ ꯑꯩꯈꯣꯏꯗꯤ ꯀꯣꯏꯁꯅꯅ ꯆꯠꯇꯦ ꯎꯝ ꯀꯣꯏꯁꯟ ꯆꯠꯄꯤꯈꯤꯕ ꯑꯟꯁꯔ ꯀꯣꯏꯁꯟ ꯆꯠꯄꯤꯕꯤꯕꯗꯣ ꯑꯃꯨꯛ ꯆꯦꯛ ꯇꯧꯈꯠꯇꯣꯏꯅꯦ ꯑꯩꯈꯣꯏꯅ
ꯏꯁꯁ ꯃꯣꯏꯅ ꯏꯗꯣ ꯆꯨꯝꯕ꯭ꯔꯥ ꯆꯨꯝꯗꯕ꯭ꯔꯥꯅ
ꯑꯥ ꯑꯗꯨ ꯂꯣꯏ ꯇꯧꯋꯦ ꯍꯧꯖꯤꯛꯀꯥꯟ ꯑꯦ ꯅꯣꯏ ꯇꯧꯋꯤꯕꯦꯝꯃ ꯂꯔꯟ ꯏꯠ ꯂꯔꯟ ꯏꯠ ꯂꯣꯏ ꯊꯥꯗꯣꯏꯅꯦ ꯆꯦꯛ ꯇꯧꯈꯤꯕꯩ ꯇꯦꯠ ꯇꯦꯠ ꯂꯣꯏ ꯊꯥꯅꯗꯣꯏ ꯂꯣꯏ ꯇꯧꯅꯩ ꯀ ꯀꯩ ꯍꯧꯖꯤꯀ
ꯑꯇꯣꯞꯄ ꯁ꯭ꯀꯨꯜꯗꯤ ꯇꯧꯅꯗꯦꯕ
ꯇꯧꯕꯅꯦ ꯏꯕꯦꯝꯃ ꯇꯧꯕꯅꯤꯀꯣ ꯂꯣꯏꯔꯦꯞꯄꯦꯅ ꯈꯣꯠꯂꯛꯏꯗꯨꯗꯤ ꯃꯣꯏꯅ ꯏꯂꯨꯏꯕ ꯏꯆꯦ ꯃꯌꯥꯝ ꯑꯃ
ꯑꯆꯧꯕꯗꯤ ꯇꯧꯗꯦꯍꯦ ꯃꯆꯥꯗꯤ ꯇꯧꯕꯩ ꯋꯥꯅꯤ
ꯀ꯭ꯂꯥꯁ ꯐꯥꯏꯚ ꯐꯧꯇꯤ ꯇꯧꯋꯦ ꯐꯥꯏꯚ ꯁꯤꯛꯁ ꯁꯚꯦꯟ ꯐꯧꯀ ꯇꯧꯋꯤ ꯑꯩꯈꯣꯏꯗ ꯀꯩꯅꯝ ꯇꯧꯋꯤꯗ
ꯆꯠ ꯂꯃꯛ ꯅꯣꯏ ꯈꯣꯠꯂꯦ ꯑꯩꯈꯣꯏꯗꯤ ꯑꯗꯨꯀꯥꯟꯗꯣ ꯈꯣꯠꯇ꯭ꯔꯦ ꯑꯩꯈꯣꯏ ꯍꯟꯊꯠꯂ ꯄꯥꯗꯣꯏꯅꯦ ꯈꯨꯏ ꯑꯊꯤ ꯑꯊꯤꯕ ꯃꯌꯥꯝꯗꯣ ꯑꯃ ꯌꯦꯡꯗꯣꯏꯅꯦ ꯑꯩꯈꯣꯏ
ꯎꯝ ꯑꯁꯦꯡꯕ ꯑꯉꯥꯡ ꯈꯨꯏꯅꯦꯅ ꯊꯤ ꯊꯤꯕꯁꯤꯅꯣ ꯀꯃꯥꯏꯅ ꯃꯥꯛꯄꯤꯗꯣꯏꯅꯣ ꯍꯥꯏ
ꯎꯝ ꯑꯩꯅꯁꯥꯒ ꯁꯥꯟꯅꯩ ꯑꯦꯛꯖꯥꯝꯗꯒ ꯆꯤꯕꯤꯌꯨ
ꯑꯗꯨꯏ ꯈꯟꯕꯗꯁꯨ ꯋꯥꯅꯤꯡꯉꯥꯏ ꯑꯃꯅꯤ
ꯑꯁꯨꯕꯥꯅꯤ ꯑꯁꯕ ꯑꯦꯛꯖꯥꯝ ꯍꯣꯏ ꯑꯦꯛꯖꯥꯝ ꯇꯧꯕꯁꯦ ꯀꯣꯝꯗꯤ ꯀꯣꯝꯗ꯭ꯔꯥ ꯉꯟꯅ ꯆꯠꯂꯒ ꯉꯟꯅ ꯐꯠꯁꯨ ꯍꯜꯂꯛꯇ꯭ꯔꯁꯨ ꯍꯖꯋꯥ ꯍꯥꯏꯗꯣꯝ ꯂꯩꯇ ꯈꯣꯠꯄꯁꯤꯗ ꯑꯣꯏꯅꯔ ꯃꯊꯥ ꯆꯥꯔꯤ ꯇꯜꯁꯤ ꯎꯝ ꯍꯥꯏꯗꯤ ꯑꯣꯅ ꯑꯩꯈꯣꯏꯁꯟꯁ ꯃꯌꯥꯝꯗ ꯂꯣꯏ ꯄꯥꯛ ꯂꯩꯗꯣꯏꯅꯤꯅ ꯑꯁ ꯆꯜꯂꯦꯕ ꯑꯉꯥꯡ ꯃꯆꯥꯒꯤꯗꯤ ꯖꯞ ꯖꯞ ꯌꯦꯡꯉ ꯄꯤꯒꯦ ꯍꯥꯏꯔꯦꯗꯅ ꯆꯠꯄ ꯆꯠꯄ
ꯑꯦ ꯑꯉꯥꯡ ꯇꯔꯥꯃꯥꯊꯣꯏꯗꯨꯅ ꯃꯔꯨꯅꯤ
ꯃꯥꯅꯦ
ꯃꯣꯏ ꯇꯔꯥꯃꯥꯊꯣꯏꯇꯪꯅꯦꯕ
ꯎꯝ
ꯑꯦ ꯋꯥꯥꯟꯒꯤꯖꯏꯦ ꯋꯥ ꯍꯥ ꯍꯥꯏꯔ ꯀ
ꯈꯤꯇꯪ ꯌꯦꯡꯖꯗꯣꯏꯅꯦ ꯅꯪ ꯅꯪꯅ ꯆꯝꯕ ꯀ꯭ꯂꯥꯁꯇ ꯅꯪꯅ ꯌꯦꯡꯖꯗꯣꯏꯅꯦ ꯑꯗꯨ ꯋꯥꯂꯤꯁꯦ ꯃꯣꯏ ꯃꯉꯥ ꯈꯛꯇꯅꯤ ꯀꯩꯅꯣ
ꯃꯥꯅꯦ ꯃꯥ
ꯑꯗ ꯋꯥꯡꯒꯤꯗꯤ ꯀꯣꯝꯕꯅꯦꯍ ꯀꯈꯣꯏꯍꯧꯗ ꯑꯁꯇꯨꯒꯤꯗꯤ ꯏꯕꯦꯝꯃ ꯀꯄꯛ ꯀꯄꯛꯅꯤꯍꯦ ꯇꯨꯒꯤꯅꯤ ꯋꯥꯔꯤꯁꯦ ꯑꯉꯥꯡ ꯃꯣꯏ ꯇꯔꯥꯒꯅꯤꯊꯣꯏꯅꯦꯕ ꯐꯝꯕꯤꯗꯣ ꯑꯗꯩꯗꯤ ꯏꯕꯁꯨ ꯂꯣꯏꯅꯃꯛ ꯁꯦꯝꯕ ꯐꯨꯜ ꯐ ꯑꯌꯥꯝꯕ ꯂꯣꯏꯅ ꯃꯣꯏꯅ ꯁꯨꯅꯗꯣꯏꯁꯦ ꯑꯦꯁ ꯋꯥꯠꯄ ꯏ ꯍꯦꯟꯖꯟꯕ ꯑꯗꯨꯝꯕ ꯍꯦꯟꯖꯟꯕ ꯍꯦꯟꯇꯣꯛ ꯍꯦꯟꯖꯤꯟꯅꯅꯦꯕ ꯃꯣꯏ ꯁꯅꯔꯛꯀꯗꯣꯏꯁꯦ ꯑꯗ ꯎ ꯑ ꯃꯨꯟꯅ ꯍꯦꯦꯛ ꯌꯦꯡꯍꯧꯗꯕꯗ ꯍꯌꯦ ꯀꯩꯒꯨꯝꯕ ꯆꯦ ꯌꯦꯡꯒꯦ ꯈꯣꯠꯀꯦ ꯇꯥꯛꯄꯗ ꯑꯁꯤ ꯑꯗꯨ ꯇꯧꯕꯔꯦ ꯑꯗꯥ ꯇꯧꯔꯦ ꯂꯣꯏ ꯇꯧ ꯅꯔꯛꯀꯣꯏꯅꯦꯕ ꯑꯃ ꯃꯥ ꯃ ꯄꯥꯡꯉꯩꯁꯦ ꯌꯥꯝ ꯃꯣꯏ ꯀ꯭ꯂꯥꯁ ꯇꯨꯁ ꯌꯥꯝ ꯊꯣꯏꯏꯎꯥꯎ ꯉꯥꯎꯖꯩ ꯍꯥꯏꯕ ꯈꯉ꯭ꯔꯥ ꯑꯗꯨꯅ ꯆꯦꯛꯁꯤꯟꯗ ꯌꯥꯗꯦꯕ ꯀ꯭ꯂꯥꯁ ꯇꯨꯒꯤꯗꯤ
ꯑ
ꯌꯥꯔꯟꯅ ꯌꯥꯝ ꯃꯊꯛꯁꯦ ꯀꯩꯅꯣꯝ ꯇꯧꯋꯦ ꯇꯌꯦ
ꯑꯣ ꯑꯩ ꯃꯩ ꯃꯨꯠꯂꯨꯕ
ꯑꯣ ꯅꯪ ꯀꯈ꯭ꯔꯥꯕ ꯖꯥ
ꯃꯠꯈꯥꯏ ꯍꯥꯏꯗꯤ ꯀ꯭ꯂꯥꯁ ꯇꯨꯗꯣ ꯀ꯭ꯂꯥꯁ ꯇꯨꯗꯣ ꯑꯩꯅ ꯇꯥꯛꯄ ꯌꯥꯎꯗꯕꯅꯤꯅ ꯑꯩꯗꯤ ꯇꯧꯔꯔꯣꯏ
ꯇꯥꯎꯔ ꯎꯝ
ꯊꯥꯏꯗꯨꯅ ꯑꯩꯗꯤ ꯑꯉꯥꯡ ꯌꯥꯝꯗꯕꯗꯣ ꯄꯥꯝꯖꯩꯑꯕ
ꯅ ꯐꯕꯅꯦ ꯂꯉꯗ
ꯐ ꯑꯗꯤ ꯇꯨꯗꯣ ꯅꯣꯏꯁꯨ ꯅꯪꯁꯨ ꯂꯧꯏꯀꯣ ꯅꯣꯏ ꯄꯦꯄꯔ ꯄꯦꯄꯔ ꯂꯧꯅꯕꯀꯣ
ꯑ ꯑꯩ ꯄꯔꯝꯅꯕꯗꯤ ꯀꯩꯅꯣ
ꯍꯥꯏꯗꯤ ꯁꯞꯖꯦꯛ ꯁꯞꯖꯦꯛ ꯂꯧꯅꯩ ꯅꯠꯇ꯭ꯔꯥ
ꯑꯥꯎ ꯑꯥꯎ ꯑꯥꯎ
ꯑꯗꯨꯅꯦ ꯍꯥꯏꯗꯤ ꯀꯩꯅꯣ ꯅꯖꯔꯤꯒꯨꯝꯕ ꯄ꯭ꯔꯤ ꯅꯖꯔꯤꯒꯨꯝꯕꯗꯗꯤ ꯗꯤ ꯄꯨꯂꯞ ꯄꯨꯜꯂꯞ ꯇꯧꯋꯤꯗꯅ ꯑꯣꯖꯥ ꯑꯃꯝꯇꯪꯅ
ꯑꯥ ꯑꯥ ꯑꯥ ꯑꯗꯨꯒ ꯅꯪꯅ ꯀ꯭ꯂꯥꯁ ꯋꯥꯟ ꯂꯧꯗ꯭ꯔꯥ ꯑꯥ ꯀ꯭ꯂꯥꯁ ꯋꯥꯟꯒꯤ ꯅꯪꯗꯤ ꯀ꯭ꯂꯥꯁ ꯋꯥꯟꯒꯤ ꯀ꯭ꯂꯥꯁꯁꯤ ꯆꯠ ꯅꯠꯇꯦꯗ ꯅꯪꯗꯤ ꯄ꯭ꯔꯤ ꯅꯁꯔꯤꯒꯤ ꯅꯠꯇ꯭ꯔꯥ ꯅꯪ ꯑꯣꯏꯁꯦ ꯑꯗꯨ ꯅꯪ ꯀ꯭ꯂꯥꯁ ꯋꯥꯟꯒꯤ ꯆꯦ ꯂꯣꯝ ꯌꯦꯡꯕ ꯂꯣꯏꯕꯒꯤ ꯃꯥꯔꯛꯇꯣ ꯁꯤꯡꯀꯠꯂꯀꯥꯟꯗ ꯀ꯭ꯂꯥꯁ ꯋꯥꯟꯒꯤ ꯑꯣꯖꯥꯗ ꯄꯤꯗꯦꯕ
ꯎꯝ ꯀ꯭ꯂꯥꯁ ꯋꯥꯟꯒꯤ ꯑꯣꯖꯥꯅ ꯀꯅꯥ ꯑꯣꯏꯒꯦ
ꯀꯩꯅꯣꯅ ꯑꯣꯏꯕꯅꯤ ꯃꯦꯗꯥ ꯅꯨꯕꯤꯀꯤꯅ ꯑꯣꯏꯕ꯭ꯔꯥ ꯀꯩꯅꯣ ꯇꯧꯕꯅꯤ ꯑꯗꯒꯤ ꯑꯗꯨꯃꯥꯏꯅ ꯑꯩꯈꯣꯏꯅ ꯁꯨꯝ ꯑꯩꯈꯣꯏꯁꯨ ꯀ꯭ꯂꯥꯁ ꯃꯌꯥꯝ ꯂꯧꯔꯒ ꯇꯧꯋꯤ ꯇꯣ ꯑꯩꯈꯣꯏ ꯆꯦ ꯌꯦꯕ ꯁꯣꯏꯗ ꯑꯩꯈꯒꯤ ꯃꯥꯔꯛꯁꯤꯡꯁꯦ ꯉꯁꯥꯏꯒꯤ ꯀ꯭ꯂꯥꯁ ꯇꯤꯆꯔꯁꯤꯡꯁꯤꯗꯣ ꯑꯃꯨ ꯂꯣꯏ ꯄꯗꯣꯏꯅꯦꯕ ꯐꯣꯔꯒꯤ ꯌꯦꯡꯉꯦ ꯐꯣꯔꯒꯤ ꯀ꯭ꯂꯥꯁꯇ ꯄꯤꯕꯤꯗꯣꯏꯕ ꯐꯥꯏꯚꯀꯤ ꯌꯦꯡꯉꯦ ꯐꯥꯏꯚꯀꯤ ꯑꯣꯖꯥꯗꯨꯗ ꯄꯤꯗꯣꯏꯅꯦꯕ
ꯑꯗꯨꯗꯤ ꯇꯨꯒꯤꯅ ꯀꯅꯥꯅ ꯑꯣꯏꯔꯤꯅꯣ
ꯇꯨꯋꯏꯅꯥ ꯃꯤꯁ ꯀꯣꯅ ꯕꯣꯔꯗꯤꯡ ꯂꯩꯗꯨꯅ
ꯎꯝ ꯅꯪꯅ ꯀꯥꯏ ꯀ
ꯑꯥ ꯑꯩꯅ ꯊ꯭ꯔꯤꯒ
ꯎꯝ
ꯑ ꯑꯩꯈꯣꯏꯒꯤꯗꯤꯅꯦ ꯀ꯭ꯂꯥꯁ ꯐꯣꯔ ꯐꯧ ꯎꯝ ꯑ ꯑꯥ ꯃꯅ ꯀꯦꯖꯤ
ꯎꯝ
ꯀ꯭ꯂꯥꯁ ꯐꯣꯔ ꯐꯥꯏꯚ ꯄꯣꯛꯈꯤꯗꯤꯅꯦ ꯑꯣꯖꯥꯁꯦ ꯅꯣꯏ ꯅꯨꯡꯉꯥꯏꯅꯦꯕ ꯈꯪꯉꯕ꯭ꯔꯥ ꯀꯅꯥꯏ ꯈ꯭ꯋꯥꯏ ꯅꯨꯡꯉꯥꯏꯇꯦ ꯃꯤꯁꯀ ꯃꯥꯅ ꯄꯥꯏꯕ ꯀꯥ ꯀ꯭ꯂꯥꯁ ꯅꯥꯏꯟ ꯊꯦꯟꯁꯤ ꯅꯨꯡꯉꯥꯏꯔꯣ ꯍꯥꯏꯗꯤ ꯑꯣꯖꯥꯗ ꯑꯔꯤꯕ ꯃꯌꯥꯝ ꯄꯨꯜꯂꯝꯃꯤꯅ ꯃꯣꯏ ꯃꯌꯥꯝꯒꯤ ꯃꯥꯔꯛꯇꯣ ꯉꯥꯏꯕ ꯀꯨꯏꯦꯕ
ꯑꯗꯨꯗꯨꯒꯤꯅꯦ ꯃꯥ ꯁꯥꯎꯅꯤꯡꯗꯣꯏꯅꯤ ꯈꯪꯉꯕ꯭ꯔꯥ ꯑꯩꯈꯣꯏ ꯃꯌꯥꯝ ꯑꯦꯛꯖꯥꯝ ꯍꯥꯏꯗꯣꯛꯄꯒꯤ ꯁꯦꯝ ꯁꯥꯠ ꯂꯣꯏ ꯂꯣꯏꯔꯅꯤ ꯃꯥꯏꯅ ꯃꯥꯔꯛꯇꯣ ꯁꯞꯖꯦꯛ ꯑꯅꯤ ꯑꯍꯝꯗ ꯁꯤꯡꯒꯠꯇ ꯉꯥꯏꯗꯣꯏꯅꯦꯕ
ꯎꯝ
ꯑꯆꯧꯕꯩꯅ ꯍꯦꯟꯅ ꯑꯥ ꯑꯥ ꯄꯤꯔꯗꯕ ꯑꯣꯖꯥꯗꯤ ꯅꯨꯡꯉꯥꯏ ꯇꯞ ꯇꯞꯅ ꯑꯗꯨꯝ ꯃꯣꯟ ꯃꯣꯅ ꯉꯥꯏ ꯂꯩꯅꯗꯣꯏꯕ ꯑꯗꯨꯒꯤ
ꯑꯗꯨꯅꯦ ꯑꯣꯖꯥ ꯍꯥꯏꯔꯤꯕꯗꯤ ꯑꯗꯨꯝ ꯍꯣꯄꯤꯇꯥ ꯑꯗꯨꯝ ꯇꯧꯔꯛꯏꯅꯤ ꯃꯣꯏꯗꯤ ꯃꯇꯝ ꯂꯦꯟ ꯂꯦꯟꯗꯅ
ꯑ ꯎꯝ ꯑꯗ ꯑꯩꯈꯣꯏꯅ ꯆꯠꯂꯨꯁꯜꯂꯒ ꯒ꯭ꯌꯥꯟ ꯇꯥꯜꯂꯒꯦꯅ ꯐꯩꯌꯦꯅ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
ꯍꯣꯏ ꯁꯠ ꯁꯠ ꯁꯠ ꯂꯜꯂ ꯁꯠ ꯆꯠ ꯄꯤꯁꯟꯈꯤꯕ ꯁꯥꯔꯗ ꯌꯦꯡꯍꯟꯗꯧꯕ ꯌꯦꯡꯍꯜꯂꯒ ꯁꯦꯝꯗꯣꯛꯇꯣꯛ ꯁꯦꯝꯗꯣꯛꯍꯜꯂꯒ
ꯁꯦꯝꯗꯣꯛꯇꯧꯕ ꯁꯦꯝꯗꯣꯛꯍꯜꯂꯒ ꯌꯦꯡꯍꯜꯂꯒ ꯆꯠꯠꯇꯣ ꯆꯠꯠꯇꯄꯤ ꯆꯈꯤꯕꯅ ꯐꯩ ꯃꯣꯏꯅ ꯑꯃꯨꯛ ꯆꯦꯛ ꯇꯧꯗꯣꯏ ꯅꯠꯇ꯭ꯔꯣ ꯑꯗꯨꯗꯣ
ꯇꯧꯗꯣꯏꯅꯤ ꯇꯧꯗꯣꯏꯅꯤ ꯅꯪꯅ ꯁꯤꯡꯀꯠꯂꯗꯅ ꯆꯦ ꯑꯃꯗ ꯐꯖꯅ ꯃꯥꯔꯛ ꯇꯦꯕꯨꯂꯦꯁꯟ ꯐꯖꯅ ꯇꯧꯊꯣꯛꯎꯅꯤ ꯇꯣꯇꯦꯜ ꯄꯤ ꯁꯤ ꯅꯨꯡꯁꯤ ꯂꯣꯏ ꯍꯦꯛ ꯑꯣꯏꯔꯦꯅ ꯑꯗꯨꯒ ꯁꯗ ꯄꯤꯤꯁꯟꯈ꯭ꯔꯅꯤ ꯑꯗꯨꯒ ꯃꯥꯅ ꯑꯃꯨꯛ ꯌꯦꯡꯈ꯭ꯔꯅꯤ ꯑꯗꯨꯒ ꯑꯁꯣꯏꯔꯥꯟ ꯌꯥꯎꯕ ꯁꯨꯝ ꯂꯩꯗꯅ ꯔꯦꯡ ꯅꯨꯡ ꯍꯥꯞꯄ ꯈꯣꯠꯄꯩꯗꯣ ꯑꯗꯨ ꯃꯥ ꯌꯦꯡꯊꯣꯛꯑꯒ ꯑꯃꯨꯛ ꯊꯦꯠꯈ꯭ꯔꯅꯤ ꯌꯥꯔꯦ ꯌꯥꯒꯅ
ꯄ ꯀ꯭ꯂ꯭ꯂꯥꯁꯋꯥ ꯍꯒꯗ ꯂ ꯏ ꯗꯦ ꯗ꯭ꯔꯣꯌꯦꯟ ꯂ ꯑꯦ ꯑꯗꯒꯤ ꯀ꯭ꯂ꯭ꯂꯥꯁ ꯋꯥꯟꯗ
ꯑ ꯏꯟꯅꯁꯨ ꯋꯥꯂ ꯃꯦꯠꯂꯣ ꯑ ꯏꯟꯅꯁꯨ ꯋꯥꯒ ꯑꯗꯨ ꯑꯣꯏꯗꯣꯏꯕ ꯑꯥ ꯑꯗꯨꯉꯥꯏ ꯑꯣꯏꯗꯣꯏꯕ
ꯏꯪꯂꯤꯁ ꯃꯅꯒ ꯂ
ꯑꯁ ꯀ ꯅꯔꯁꯔꯤ ꯀꯦꯖꯤꯒꯗꯤ ꯃꯣꯏ ꯉꯥꯏꯍꯥꯟꯋꯥꯏ ꯀꯩꯅꯣꯣꯏ ꯂꯩꯉꯥꯏꯗꯗꯤ ꯉꯥꯏꯍꯥꯛꯇꯪ ꯑꯗꯨꯝ ꯌꯦꯡꯊꯣꯛꯏꯗꯤ ꯑꯦꯛꯖꯥꯝꯒꯂꯛꯇꯗ
ꯑꯗꯣ ꯑꯩ ꯀꯩꯅꯣꯝ ꯍꯥꯏꯅꯤꯡꯉꯦ ꯃꯣꯏ ꯅꯔꯖꯔꯤꯒ ꯄ꯭ꯔꯤ ꯅꯔꯖꯔꯤꯒꯗꯣ ꯃꯩꯇꯩ ꯃꯌꯦꯛ ꯇꯝꯗ꯭ꯔꯤꯗꯣꯩꯅꯣ ꯆꯩꯒꯤꯅꯣ
ꯅꯧꯔꯤꯅ ꯇꯝꯗ꯭ꯔꯤꯅꯦ ꯀꯩꯅꯣ ꯅꯔꯁꯔꯤ ꯄꯤꯔꯁꯔꯤ ꯃꯩꯇꯩ ꯃ ꯍꯥꯞꯇ꯭ꯔꯤ ꯀꯦꯖꯤꯗ ꯍꯥꯄꯛ ꯗꯅꯤꯃꯤꯇꯤ ꯃꯦꯌꯦꯛꯛꯇꯗꯤ
ꯀꯦꯖꯤꯗꯒꯤ ꯍꯥꯞ
ꯅꯨꯄꯥꯥꯕꯨꯗꯤ ꯇꯝꯕꯤꯕ ꯄꯥꯕꯨꯁꯨ ꯇꯝꯕꯤꯕ ꯌꯥꯏꯑꯕꯀꯣ ꯑꯗꯨꯒ ꯏꯕ ꯇꯝꯈꯤꯔꯣꯏꯕ ꯑꯗꯏꯗꯤ ꯉ ꯀꯦꯖꯤꯗꯩ ꯇꯝꯃꯛꯀꯗꯣꯏꯕ
ꯎꯝ ꯄꯥꯕꯗꯣ ꯇꯝꯍꯟꯕ ꯌꯥꯏ ꯍꯥꯏꯕ ꯍꯥꯏꯗꯤ ꯑꯩꯈꯣꯏ ꯁꯤꯗ ꯑꯉꯥꯡ ꯑꯃ ꯂꯩꯕꯗꯣ ꯑꯉꯥꯡ ꯑꯃꯁꯤꯒꯤ ꯀꯩꯅꯣ ꯃꯣꯏ ꯀꯀꯥ ꯇꯣꯝꯕꯒꯤ ꯃꯆꯥꯅꯨꯄꯤꯗꯣ
ꯎꯝ ꯎꯝ ꯎꯝ ꯎꯝ
ꯑꯣ ꯄ꯭ꯔꯤꯅꯖꯔꯤꯅꯦꯕꯀꯣ
ꯑ
ꯑꯗꯨ ꯃꯣꯏ ꯀꯩꯅꯣꯗ ꯇꯝꯕꯅꯦꯕ ꯃꯃꯥꯡꯉꯣꯝꯒꯤ ꯁ꯭ꯀꯨꯜꯗ ꯇꯝꯕꯅꯦꯕ
ꯑꯣ ꯀꯤꯠꯀꯤꯗꯣ ꯑꯉꯥꯡꯒꯤ
ꯑꯥ ꯑꯥ ꯑꯗ ꯃꯥꯅ ꯃꯃꯥꯡꯉꯗꯤ ꯀꯩꯅꯣ ꯈꯪꯕ꯭ꯔꯥ ꯅꯠꯇꯦ ꯃꯃ ꯅꯤ ꯁꯃꯨꯔꯣ
ꯑꯗꯨꯅꯦ ꯑꯗꯨꯒꯤꯗ ꯂꯩꯕ ꯌꯨꯅꯤꯛꯀꯤꯗꯨ ꯅꯠꯇ꯭ꯔꯣ
ꯍ ꯍꯣ ꯍꯣ ꯍꯣꯏ
ꯌꯨꯅꯤꯛꯇꯣ ꯑꯗꯨꯗꯤ ꯃꯣꯏ ꯁ꯭ꯀꯨꯜꯗꯤ ꯑꯗꯨꯝ ꯐꯣ ꯇꯣ ꯉ ꯇꯥꯖ ꯂꯩꯖꯔꯅꯤ ꯃꯌꯥꯝꯁꯦ
ꯑ ꯃ ꯃꯩꯇꯩ ꯃꯌꯦꯛꯗꯣ ꯍꯥꯏꯗꯤ ꯄꯤꯛꯆꯔ ꯕꯨꯛ ꯑꯣꯏꯅ ꯂꯩꯕꯀꯣ ꯃꯣꯏꯁꯤꯗꯣ
ꯎꯝ
ꯇꯥꯔꯦ ꯍꯖꯥ
ꯇꯥꯏꯌꯦꯌꯦ ꯇꯥꯏꯌꯦ
ꯎꯝ ꯑꯗꯨꯗ ꯌꯥꯎꯋꯦꯕ ꯍꯥꯏꯗꯤ ꯏꯍꯟꯕꯩ ꯅꯠꯇꯕ ꯁꯨꯝ ꯄꯥꯍꯟꯕꯒꯤ ꯂꯩꯗꯅ ꯑꯗꯨ ꯈꯪꯍꯟꯕ ꯌꯥꯏ ꯍꯥꯏꯕ ꯁꯤꯅ ꯀꯣꯛꯅꯤ ꯁꯤꯅ ꯁꯝ ꯀꯣꯛꯅ ꯀꯣꯛꯇ ꯄꯥꯏꯔꯒ ꯁꯝꯅ ꯁꯝꯗꯒ ꯄꯥꯏꯔꯒ
ꯌꯥꯑꯦꯕ ꯎꯝ ꯌꯥꯏꯦ ꯌꯥꯏ ꯑꯗꯣ ꯁꯨꯝ ꯑꯇꯣꯞꯄ ꯁ꯭ꯀꯨꯜꯗ ꯁ ꯇꯧꯔꯤꯁꯤꯡꯁꯦ ꯌꯨꯅꯥꯛꯀꯣꯛ ꯀꯩꯀꯥ ꯁꯨꯝ ꯇꯧꯔꯤꯁꯤꯡꯅꯦ ꯄ꯭ꯔꯤ ꯅꯔꯁꯔꯤ ꯅꯁꯔꯤꯗꯅꯦ ꯀꯣꯛ ꯑ ꯍꯥꯞꯇꯦꯕ ꯑꯣꯟꯂꯤ ꯃꯣꯏꯗ ꯏꯍꯜꯂꯤꯁꯦ ꯆꯩ ꯑꯗꯨꯝ ꯑꯦ ꯕꯤ ꯁꯤ ꯄꯪꯅꯤ ꯏꯍꯟꯕ ꯑꯗꯨꯝꯕ ꯑꯗꯩꯗꯤ ꯄꯤꯛꯆꯔ ꯌꯦꯛꯊꯣꯛꯑꯦꯗꯅ ꯄꯤꯛꯆꯔ ꯌꯦꯛꯄꯗꯅ ꯅꯞꯄꯦꯗꯅ ꯕꯣꯏꯁꯤꯗ ꯑꯗꯨꯗꯨꯒ ꯃꯦꯆꯤꯟ ꯆꯤꯖꯟꯅꯍꯟꯕꯒꯨꯝꯕ ꯑꯗꯨꯝ ꯃꯌꯥꯝ ꯇꯧꯋꯦꯕ ꯌꯥꯝ ꯂꯥꯏ ꯂꯥꯏꯅ ꯇꯥꯛꯑꯦꯕ ꯑꯩ ꯁꯨꯝ ꯑꯉꯥꯡꯈꯩ ꯁꯨꯝ ꯌꯦꯡꯉꯤ ꯂꯥꯛꯀꯣꯏꯀꯥꯟꯅ ꯇꯧꯕꯗꯣ ꯌꯥꯝ ꯀꯥ ꯍꯦꯟꯅ ꯍꯥꯞꯆꯤꯟꯗ꯭ꯔꯦꯕ ꯑꯣ ꯀ꯭ꯂꯥꯁ ꯀꯦꯖꯤꯗ ꯗꯒꯤꯗꯤ ꯑꯃꯨꯛ ꯐꯖꯅ ꯑꯃꯨꯛ ꯍꯥꯞꯄ ꯍꯧꯔꯦꯕ ꯁꯨꯝ ꯆꯤꯟꯗꯕꯨꯗꯤ ꯍꯥꯏꯍꯟꯕ ꯑꯥ ꯑꯗꯨꯒ ꯏꯕꯗꯤ ꯊꯑꯣꯅꯤꯍꯟꯗ꯭ꯔꯤ
ꯍꯣꯏꯅꯦ ꯑꯉꯥꯡ
ꯍꯥꯏꯗꯤ ꯃꯣꯏ ꯌꯥꯝ ꯅꯧꯔꯤꯕꯅꯤꯅ ꯀꯩꯗꯧꯣꯏꯣ ꯑꯗꯗꯤ ꯃꯣꯏꯁꯤ ꯀꯩꯅꯣ ꯌꯨꯅꯤꯠꯀꯤꯇꯝ ꯇꯧꯖꯗꯔꯏꯁꯦ ꯃꯣꯏ ꯐꯔꯛ ꯌꯥꯝ ꯇꯥꯕꯅꯦ ꯃꯦꯝ
ꯑꯗꯨꯝ ꯂꯏ ꯀꯠꯅꯣꯖꯦ ꯑ ꯑꯣꯏꯕꯅ ꯍꯥꯏꯕ ꯈꯨꯇꯥꯛ ꯀꯩꯅꯣꯗꯣ ꯍꯥꯏꯗꯤ ꯆꯥꯛ ꯇꯥꯛꯅꯤꯡꯃꯜꯂꯤꯅꯦꯅ ꯍꯦꯟꯖꯟꯕꯒ ꯌꯥꯎꯕꯅ ꯍꯥꯏꯕ ꯃꯣꯏꯗꯣ
ꯍꯣꯏ ꯍꯣꯏ ꯍꯦꯟꯅ ꯍꯩꯍꯟꯅꯤꯡꯉꯤꯅꯦꯅ
ꯑꯥ ꯑꯗ ꯑꯉꯥꯡꯗ ꯀꯩꯗꯧꯋꯤ ꯈꯪꯕ꯭ꯔꯥ ꯐꯥꯕ ꯉꯝꯃꯔꯣꯏ ꯄꯥꯉꯃꯗ
ꯑꯣꯝ
ꯃꯌꯥꯝ ꯌꯥꯝꯁꯤꯜꯂꯛꯑꯕꯅꯤꯅ ꯑꯃꯅꯤꯈꯛ ꯇꯔꯥꯏ ꯇꯔꯥꯏ ꯇꯧꯔꯒ ꯃꯌꯦꯛ ꯁꯦꯡ ꯁꯦꯡ ꯍꯩꯕꯤꯕꯗꯨꯅ ꯐꯩꯌꯦꯕ ꯃꯣꯏ ꯄꯪꯇꯥ ꯍꯥꯞꯆ ꯑꯗꯨꯕꯅꯦ ꯍꯥꯏꯕ ꯇꯧꯕꯅꯦ
ꯎꯝ ꯑꯗꯨꯒ ꯔꯥꯝꯁꯇꯨꯁꯨ ꯔꯝ ꯍꯧꯖꯤꯛ ꯑꯩ ꯔꯥꯏꯝꯁꯀꯤ ꯂꯥꯏꯔꯤꯛ ꯂꯩ ꯊꯥꯕ꯭ꯔꯕꯝꯒꯤꯗꯣ
ꯂꯩꯕꯅꯦꯕ ꯍꯌꯦꯡ ꯎꯝ ꯑꯉꯥꯡꯗ꯭ꯔꯥꯁꯨ ꯂꯥꯏꯔꯤꯛ ꯂꯩꯕ ꯂꯧꯁ ꯂꯧꯁ ꯃꯟꯗꯤꯔ ꯂꯣꯏ ꯍꯥꯏꯔ ꯂꯧꯔꯦ
ꯃꯩꯇꯩ ꯃꯌꯦꯛ ꯑꯗꯨꯅ ꯑꯩꯈꯣꯏ ꯆꯗ ꯑꯣꯏꯔꯝꯃꯅꯤ ꯂꯥꯏꯔꯤꯛꯇ ꯗꯤ ꯌꯥꯎꯔꯔꯣꯏ
ꯑ ꯌꯥꯕ ꯌꯥꯕꯦ
ꯎꯝ ꯎꯝ ꯑꯗꯨꯒ ꯏꯪꯂꯤꯁꯀꯤ ꯑꯃ ꯑꯅꯤꯒ ꯑꯗꯨꯃꯥꯏꯅ ꯇꯥꯛꯄꯤꯗꯧ ꯉꯥꯏꯔꯦ
ꯑꯥ ꯑꯥꯎ ꯑꯗꯩꯗꯤ ꯁꯟꯗꯦ ꯃꯟꯗꯦꯒꯤ ꯏꯁꯩ ꯂꯩꯇ꯭ꯔꯥ ꯁꯨꯝꯃ
ꯁꯟꯗꯦ ꯃꯟꯗꯦ ꯍꯥꯏꯕꯒ ꯈꯪꯅꯕꯁꯨ ꯑꯗꯨꯝ ꯆꯥꯖꯕ ꯑꯁꯦꯕꯦꯟꯗꯤꯦꯁ ꯇꯧꯕꯔ ꯑ ꯑ ꯃꯣꯏ ꯅꯝꯒꯥꯏ ꯊꯥꯕꯤꯔꯒꯦꯗꯤ ꯌꯂꯕꯅꯦꯔ ꯑꯥꯔ ꯁꯦꯚꯦꯟ ꯗꯦꯖꯇꯅ ꯇꯧꯔꯀꯥꯟꯗ ꯑꯗꯨꯝꯕꯗꯣ ꯑꯗꯨꯁꯨ ꯃꯟꯗꯦ ꯁꯛꯄꯗ ꯑꯗꯨꯝꯕꯁꯨ ꯑꯗꯨꯝ ꯍꯩꯖꯕ ꯌꯥꯏ ꯑꯗꯩꯗꯤ ꯖꯅꯋꯥꯔꯤ ꯐꯦꯕꯋꯥꯔꯤ ꯍꯥꯏꯍꯟꯕ ꯌꯥꯏ ꯃꯣꯏꯗ ꯑꯗꯨꯝ ꯑꯔꯥꯏ ꯑꯔꯥꯏꯕꯁꯤꯡꯁꯦ ꯃꯣꯏꯗ ꯍꯥꯏ ꯗꯥꯏꯔꯦꯛ ꯏ ꯍꯩꯕ ꯍꯩꯇ ꯌꯥꯗꯦ ꯍꯥꯏꯕ ꯂꯩꯇꯦꯕ ꯑꯗꯨꯝ ꯑꯣꯔꯦꯜꯗꯪꯉꯥꯎꯋꯦ ꯑꯩꯈꯣꯏ ꯑꯣꯔꯦꯜꯗ ꯉꯥꯛꯇ ꯇꯥꯂꯦ ꯍꯥꯏꯕ ꯀꯠꯀꯤꯁꯦ ꯍꯪꯉ꯭ꯔꯥ
ꯅꯔꯁꯔꯤꯒꯨꯝꯕ ꯄꯤꯔꯁ ꯑꯩꯒꯤꯁꯤꯗꯤ ꯑꯗꯨꯒ ꯀꯦꯖꯤꯗꯒꯤꯗꯤ ꯑꯃꯨꯛ ꯀꯩꯅꯣ ꯇꯧꯕ ꯍꯧꯕ ꯏꯕ ꯍꯧꯕ
ꯎꯝ ꯏ ꯀꯧꯒꯗꯕ ꯍꯥꯟꯅ ꯍꯥꯏꯍꯟꯒꯗꯕꯅꯤꯗ ꯍꯪꯕꯗ
ꯃꯥꯅꯦ ꯃꯥꯅꯦ ꯃꯥꯅꯦ ꯃꯥꯅꯦ ꯏꯍꯟꯕ ꯏꯁꯂꯥꯟ ꯇꯦꯡꯉꯗꯩ ꯑꯗꯗꯤ ꯌꯨ ꯀꯞ ꯑꯞ ꯗꯥꯎ ꯑꯗꯨꯝꯕ ꯀꯞ ꯃꯌꯥꯝ ꯏꯕꯗ ꯑꯗꯨꯝꯕꯒꯨꯝꯕꯒ ꯍꯣꯏ ꯑꯗꯨꯗꯤ ꯑꯩ ꯊꯝꯃꯒꯦꯀꯣ ꯑ ꯑꯥꯎ